ꯍꯥ ꯍꯜꯂꯣ ꯍꯥ ꯍꯥ ꯀꯃꯥꯏ ꯀꯃꯥꯏ ꯇꯧꯔꯤ ꯅꯨꯡꯉꯥꯏꯔꯤꯕꯣ
ꯅꯨꯉꯥꯢꯔꯤꯌꯦ
ꯆꯛ ꯢꯟꯖꯥꯡꯏꯖꯤꯕꯨ ꯍꯧꯖꯤꯛ ꯀꯥꯂꯦꯟ ꯃꯇꯝꯖꯦ ꯀꯩ ꯀꯩ ꯀꯩ ꯀꯃꯥꯏꯅ ꯇꯧꯔꯤ
ꯀꯔꯤ ꯍꯤꯟꯖꯥꯡꯅ ꯍꯥꯎꯔꯤꯕ
ꯍꯥ
ꯁꯧꯒ꯭ꯔꯤ ꯊꯣꯡꯕ ꯄꯥꯛꯅꯝ ꯀꯥꯡꯍꯧ ꯆꯝ ꯆꯝꯐꯨꯠꯁꯤꯃꯗꯤ ꯍꯧꯖꯤꯛ ꯁꯣꯏꯕ ꯌꯥꯗ꯭ꯔꯦ ꯆꯝꯐꯨꯠꯇꯤ ꯅꯣꯡꯃꯒꯤ ꯑꯥ ꯆꯝꯐꯨꯠꯇꯤ ꯅꯣꯡꯃꯒꯤ ꯋꯥꯠꯄ ꯌꯥꯗ꯭ꯔꯦ
ꯑꯥ
ꯕ ꯀꯥꯡꯍꯧꯒꯨꯝꯕ ꯄꯥꯛꯅꯝꯒꯨꯝ ꯕ ꯑꯁꯤꯟ ꯑꯔꯥꯛ ꯆꯤꯡ ꯌꯦꯟꯁꯤꯟꯒꯨꯝꯕ ꯖꯦ ꯍꯥꯎꯇ꯭ꯔꯣ ꯍꯧꯖꯤꯛ ꯀꯥꯟꯗꯦ ꯍꯥꯎꯕꯅꯦ
ꯑꯥ ꯍꯥꯎꯋꯦ ꯍꯥꯎꯋꯦ ꯍꯧꯖꯤꯛꯇꯤ ꯁꯥꯒꯠꯂꯛꯑꯕꯅꯤꯅ ꯊꯥꯎ ꯊꯨꯝꯁꯨ ꯌꯥꯝ ꯆꯥꯕꯗꯣ ꯅꯨꯡꯉꯥꯏꯇꯦꯗꯅ
ꯍꯣꯏ
ꯑꯥ ꯑꯆꯝꯕ ꯍꯧꯖꯤꯛꯇꯤ ꯌꯥꯔꯤꯉꯩ ꯑꯆꯝꯕ ꯆꯥꯕꯤꯌꯣꯅ ꯑꯥ ꯔꯦꯗꯤꯑꯣ ꯈꯕꯔ ꯇꯤꯚꯤꯗꯁꯨ ꯌꯥꯝ ꯂꯥꯎꯅꯔꯤꯀꯣ
ꯍꯣꯏ
ꯑꯥ ꯑꯗꯣ ꯍꯧꯖꯤꯛꯀꯤ ꯃꯇꯝꯒꯤ ꯃꯅꯥ ꯃꯁꯤꯡ ꯑꯥ ꯆ ꯀꯩꯅꯣꯁꯤꯡꯁꯦ ꯆꯥꯕꯁꯦ ꯍꯥ ꯍꯥꯔ ꯌꯥꯝ ꯌꯥꯝ ꯍꯥꯞꯆꯜꯂꯦꯕꯨ ꯍꯥꯏꯔꯤꯗ
ꯃꯥꯅꯦ ꯍꯥꯔꯅ ꯍꯥ ꯍꯥꯔ ꯍꯥꯏꯗꯤ ꯑꯩꯈꯣꯏꯒꯤ ꯍꯥ ꯍꯤꯟꯖꯥꯡ ꯅꯥꯄꯤ ꯌꯣꯟꯕꯤꯁꯤꯡ ꯊꯥꯕꯤꯁꯤꯡꯖꯦ ꯁꯨ ꯃꯣꯏꯅ ꯆꯥꯅꯕ ꯇꯣꯉꯥꯟꯅ ꯌꯣꯟꯅꯕ ꯇꯣꯉꯥꯟꯅ ꯍꯥꯔ ꯍꯥꯞꯄꯦ ꯀꯥꯏꯁꯨ ꯍꯥꯏꯅꯩ
ꯍꯣꯏ ꯆꯨꯝꯃꯤꯅꯤꯅꯦ ꯃꯗꯨ ꯑꯩꯈꯣꯏꯅ ꯑꯥ ꯃꯣꯏꯒꯤ ꯐꯥꯝꯗ ꯀꯩꯗ ꯆꯠꯂꯨꯕ ꯃꯇꯝꯗ ꯑꯗꯨꯃꯥꯏꯅ ꯁꯤꯁꯇꯦꯝ ꯈꯥꯏꯗꯣꯛꯄꯁꯨ ꯑꯗꯨꯝ ꯊꯦꯡꯅꯖꯔꯛꯑꯦ
ꯎꯝ ꯗꯥꯏꯔꯦꯛ ꯑꯗꯨꯝ ꯇꯧꯔꯖꯥꯠꯅꯤ ꯃꯣꯏꯀꯣ
ꯍꯣꯏ ꯍꯣꯏ ꯑꯃ ꯃꯣꯏꯅ ꯀꯩꯅꯣ ꯇꯧꯕꯁꯤꯅ ꯁꯟꯊꯤ ꯁꯩꯌꯨꯡꯅ ꯕꯔꯃꯤ ꯀꯝꯄꯣꯁ ꯍꯥꯏꯇꯥꯔꯦꯅꯦ ꯃꯣꯏꯅ ꯑꯗꯨ ꯁꯦꯝꯕꯗꯨꯅꯅꯤ ꯀꯩꯅꯣ ꯇꯧꯕ ꯑꯗꯣ ꯃꯤꯉꯣꯟꯗ ꯌꯣꯟꯅꯕꯁꯤꯅ ꯑꯩꯈꯣꯏꯒꯤ ꯐꯔꯇꯤꯂꯥꯏꯖꯔ ꯀꯦꯃꯤꯀꯦꯜ ꯐꯔꯇꯤꯂꯥꯏꯖꯔ ꯃꯌꯥꯝꯁꯦ ꯊꯥꯗꯔꯒ ꯑꯗꯨꯝ ꯀꯩꯅꯣ ꯇꯧꯕ
ꯍꯣꯏ
ꯑꯗꯒꯤ ꯏꯁꯦꯡ ꯁꯦꯡꯅ ꯑꯃꯨꯛꯇ ꯍꯥꯏꯔꯁꯨ ꯍꯧꯖꯤꯛ ꯉꯥ ꯆꯥꯛꯇ ꯍꯥꯏꯔꯁꯨ ꯊꯥꯏꯅ ꯑꯩꯈꯣꯏꯒꯤ ꯄꯨꯈ꯭ꯔꯤꯗ ꯑ ꯅꯆꯔꯦꯜ ꯀꯩꯅꯣꯅ ꯅꯦꯆꯔꯦꯜ ꯑꯣꯏꯅ ꯌꯣꯛ ꯌꯣꯛꯆꯔꯝꯕꯗꯨꯗꯤ ꯑꯩꯈꯣꯏꯅ ꯆꯍꯤ ꯑꯍꯨꯝ ꯃꯔꯤꯗ ꯑꯩꯈꯣꯏ ꯐꯥꯗꯣꯛ ꯆꯥꯎꯕ ꯉꯝꯗꯦꯕ ꯑꯩꯈꯣꯏꯅ ꯊꯥꯗꯕ ꯉꯥꯖꯦꯀꯣ ꯑꯗ ꯍꯧꯖꯤꯛꯀꯤ ꯍꯜꯂꯣ ꯑꯥ ꯍꯧꯖꯤꯛꯀꯤ ꯃꯇꯝ ꯃꯇꯝꯗꯗꯤ ꯆꯍꯤ ꯑꯃꯗ ꯄ꯭ꯔꯗꯛ ꯇꯧꯅꯅꯕ ꯍꯣꯠꯅꯕ ꯃꯦꯆꯤꯑꯣꯔ ꯑꯣꯏꯅꯕ ꯍꯣꯠꯅꯕꯗ ꯑꯗꯨꯝ ꯃꯈꯜ ꯃꯈꯥ ꯑꯌꯥꯝꯕ ꯑꯩꯈꯣꯏꯒꯤ ꯑꯥ ꯀꯩꯅꯣꯖꯤꯡꯖꯦ ꯃꯆꯤꯟ ꯖꯥꯛ ꯑꯗꯩꯒꯤ ꯑꯥ ꯍꯣꯔꯃꯣꯟ ꯃꯌꯥꯝꯖꯦ ꯁꯤꯖꯤꯟꯅꯕ ꯁꯤꯖꯤꯟꯅꯔꯦ ꯃꯁꯤ ꯃꯛꯁꯨ ꯐꯠꯇꯦ
ꯃꯥꯅꯦ ꯑꯩꯈꯣꯏꯅ ꯂꯣꯏ ꯆꯥꯥꯁꯟꯈꯤꯗꯣꯏꯅꯦꯕ ꯃꯣꯏꯅ ꯍꯥꯞꯈꯤꯕ ꯍꯥꯔ ꯃꯌꯥꯝꯁꯦ ꯁꯤꯅ ꯍꯧꯖꯤꯛꯇꯤ ꯏꯁꯥ ꯁꯣꯛꯄ ꯑꯗꯒꯤ ꯂꯩꯥꯅꯥ ꯇꯤꯟꯅꯥ ꯃꯌꯥꯝ ꯑꯃ ꯊꯣꯛꯂꯛꯏꯕ ꯃꯌꯥꯝꯖꯦ ꯁꯨꯝꯕ ꯆꯤꯟꯖꯥꯛꯇꯒꯤ ꯉꯥꯛꯇꯅꯦꯕ
ꯃꯥꯅꯦ ꯃꯥꯅꯦ ꯑꯁꯤꯒꯤ ꯍꯧꯖꯤꯛꯀꯤ ꯃꯇꯝꯗ ꯏꯃꯨꯡ ꯑꯃꯗ ꯑ ꯗꯥꯏꯕꯦꯇꯤꯁ ꯑ ꯅꯥꯗꯕ ꯂꯩꯇ꯭ꯔꯦ ꯑꯗꯒꯤ ꯀꯦꯂꯣ ꯈꯨꯗꯤꯡꯃꯛ ꯃꯦꯝꯕꯔ ꯏꯃꯨꯡꯒꯤ ꯐꯦꯃꯤꯂꯤ ꯃꯦꯝꯕꯔ ꯈꯨꯗꯤꯡꯃꯛ ꯏꯃꯨꯡ ꯑꯃꯗ ꯑꯥ ꯂꯣꯏꯅꯃꯛ ꯑꯥ ꯉꯥ ꯅꯥꯕꯖꯨ ꯊꯦꯡꯅꯗ꯭ꯔꯦ ꯁꯣꯏ ꯑꯗꯨꯛꯇꯗꯤ ꯗꯥꯏꯕꯦꯇꯤꯁ ꯅꯥꯗꯕ꯭ꯔꯥ ꯀꯃꯥꯏꯅ ꯇꯧꯒꯦ
ꯌꯥꯎꯏ ꯌꯥꯎꯏ ꯑꯩꯈꯣꯏꯒꯤꯁꯨ ꯌꯥꯎꯔꯤꯅꯤ
ꯑꯣ ꯍꯣꯏ
ꯑꯩꯈꯣꯏꯒꯤꯁꯨ ꯏꯃꯥꯁꯨ ꯗꯥꯏꯕꯤꯇꯤꯁ ꯄꯦꯁꯦꯟꯅꯦ ꯑꯗꯨꯅ ꯍꯧꯖꯤꯛꯁꯦ ꯆꯥꯕ ꯊꯛꯄ ꯀꯩꯅꯣ ꯇꯧꯗ꯭ꯔꯗꯤ ꯑꯩꯈꯣꯏꯅ ꯀꯨꯞꯆꯦꯟ ꯁꯦꯟꯅꯔꯒ ꯌꯦꯡꯉꯒ ꯕꯤꯖꯩ ꯗꯗꯥꯏꯕꯤꯦꯇꯤꯁ ꯁꯤ ꯑꯞ ꯗꯥꯎꯟ ꯑꯞ ꯗꯥꯎꯟ ꯁꯥꯟꯅꯗꯅ ꯑꯩꯈꯣꯏꯒꯤ ꯌꯥꯝ ꯀꯨꯞꯅ ꯁꯦꯟꯅꯗ꯭ꯔꯗꯤ ꯌꯥꯗꯦ ꯆꯥꯕ ꯊꯛꯄꯁꯤꯗ ꯂꯣꯏ ꯂꯩꯔꯦꯗꯅꯀꯣ ꯍꯦꯟꯖꯟꯅ ꯆꯥꯕꯁꯨ ꯌꯥꯗꯦ ꯇꯥꯊꯅ ꯆꯥꯁꯨ ꯍꯥꯏꯄꯣꯑ ꯆꯠꯂꯤ ꯑꯗꯨꯗꯨꯅ ꯑꯩꯈꯣꯏꯁꯨ
ꯑꯥ ꯁꯦꯟꯅꯕꯗ ꯁꯦꯟꯅꯕꯗꯁꯨ ꯋꯥꯕ꯭ꯔ ꯖꯥꯠꯅꯤ ꯍ ꯍꯧꯖꯤꯛ ꯐꯥꯎꯒꯤꯗꯤ ꯑꯗꯨ ꯆꯨꯝꯅ ꯁꯨꯝ ꯑ ꯁꯨꯒꯔ ꯋꯥꯡꯕ꯭ꯔ ꯑꯅꯥ ꯑꯌꯦꯛꯇꯤ ꯀꯃꯥꯏ ꯀꯃꯥꯏ ꯀꯃꯥꯏ ꯇꯧꯔꯤ
ꯑꯅꯥ ꯌꯦꯛꯁꯦ ꯍꯣꯏ ꯌꯥꯎꯋꯤ ꯍꯥꯏꯕ ꯇꯥꯔꯦ ꯆꯨꯝꯅ ꯅꯥꯔꯝꯕꯗꯒꯤ ꯍꯨꯖꯤꯛꯁꯦ ꯑ ꯈꯔ ꯑꯃꯨꯛ ꯀꯟꯖꯟ ꯑ ꯈꯔ ꯍꯦ ꯈꯔ ꯋꯥꯡꯈꯠ ꯈꯔ ꯑꯃꯨꯛ ꯅꯦꯝ ꯗ ꯑꯞ ꯗꯥꯎꯟ ꯁꯥꯟꯅ ꯂꯩꯕꯅꯤꯅ ꯍꯣꯏꯅ ꯑꯗꯨꯝ ꯍꯨꯖꯤꯛꯁꯨ ꯈꯔ ꯈꯔ ꯑꯗꯨꯝ ꯌꯦꯡꯖꯟꯖ ꯌꯦꯡꯖꯜꯂꯒ ꯀꯩꯅꯣ ꯇꯧ ꯊꯝꯃꯦ ꯍꯥꯏꯇꯥꯔꯦ ꯑꯗꯒꯤ ꯆꯦꯛ ꯉꯥꯛꯍꯩꯇ ꯇꯣꯏꯅ ꯆꯠꯄꯤꯕ
ꯑꯥ
ꯍꯤꯗꯥꯛ ꯂꯥꯡꯊꯛꯁꯤꯡꯗꯣ ꯃꯇꯝ ꯆꯥꯅ ꯄꯤꯖꯕꯤꯕ
ꯑ ꯍꯝ
ꯑꯗꯨꯒ ꯃꯁꯥꯁꯦ ꯉꯥꯏꯍꯩꯇ ꯇꯦꯁ ꯇꯧꯊꯣꯛꯄꯤꯔꯒꯀꯣ ꯑꯗꯨꯃꯥꯏꯅ ꯊꯝꯕꯤꯔꯤ ꯍꯥꯏꯇꯔꯦ
ꯑꯗꯣ ꯆꯍꯤ ꯆꯍꯤꯗꯤ ꯀꯌꯥꯃꯨꯛ ꯁꯨꯕꯤꯔꯒꯦ ꯑꯍꯟꯗꯣ
ꯆꯍꯤꯗꯣ ꯍꯨꯝꯗ꯭ꯔꯥ ꯍꯨꯝꯗ꯭ꯔꯥꯃꯨꯛ ꯁꯨꯔꯦ
ꯑꯣ ꯑꯗꯨꯗꯤ ꯆꯍꯤꯗꯤ ꯑꯗꯨꯝ ꯌꯥꯝꯃꯛꯑꯦꯅꯦꯀꯣ
ꯌꯥꯝꯃꯛꯑꯦ
ꯆꯍꯤ ꯇꯔꯥ ꯇ꯭ꯔꯥꯉꯥꯃꯨꯛ ꯐꯥꯔꯛꯑꯝꯃꯅꯤ ꯅꯥꯔꯛꯏꯁꯦ
ꯑꯦ ꯀꯨꯏꯔꯦꯅꯦ ꯀꯣ
ꯑꯧ ꯀꯨꯏꯔꯦ
ꯑ ꯀꯩꯅꯣ ꯇꯧꯕ꯭ꯔꯣ ꯑꯗꯨꯗꯤ ꯑ ꯗꯥꯛꯇꯔ ꯅꯨꯡ ꯗꯥꯛꯇꯔꯒꯗꯤ ꯑꯗꯨꯝ ꯑ ꯀꯅꯣ ꯔꯤꯒꯨꯂꯔ ꯑꯣꯏꯅ ꯆꯦꯛ ꯆꯠꯄꯤ ꯕ꯭ꯔ ꯀꯃꯥꯏꯅ ꯇꯧꯋꯤ ꯑꯗꯨꯝ
ꯆꯠꯂꯦ ꯆꯠꯂꯦ ꯗꯥꯛꯇꯔꯒꯤ ꯑꯦꯚꯥꯏꯁ ꯃꯇꯨꯡ ꯏꯟꯅ ꯇꯣꯏꯅ ꯇꯣꯏꯅ ꯆꯦꯛ ꯑꯗꯨꯝ ꯆꯠꯂꯦ
ꯑꯗꯨ ꯑꯗꯨꯝ ꯀꯥꯟꯅꯕ ꯐꯪꯉꯦꯕꯀꯣ
ꯀꯥꯟꯅꯕ ꯐꯪꯉꯤ
ꯑꯣ ꯍꯣꯏ ꯍꯧꯖꯤꯛꯀꯤ ꯃꯇꯝꯗꯗꯤ ꯃꯌꯥꯝꯅ ꯍꯥꯏꯅꯩ ꯗꯥꯛꯇꯔ ꯂꯥꯏꯅꯤ ꯑꯗꯣ ꯑꯗꯨꯃꯛ ꯑꯗꯨꯝ ꯍꯣꯏ ꯑꯗꯣ ꯑꯩꯈꯣꯏꯒꯤ ꯃꯩꯇꯩꯒꯤ ꯑꯣꯏꯕ ꯍꯤꯗꯥꯛ ꯂꯥꯡꯊꯛꯇꯤ ꯄꯤꯖꯕꯤꯗꯕ꯭ꯔꯥ ꯑꯗꯨ ꯀꯃꯥꯏ ꯇꯧꯋꯤ ꯑꯩꯈꯣꯏꯒꯤ ꯗꯥꯛꯇꯔꯒꯤꯗꯪ ꯑꯦꯂꯣꯒꯤꯗꯪ ꯗꯪ ꯄꯤꯖꯕ꯭ꯔꯥ ꯀꯃꯥꯏ ꯇꯧꯋꯤ
ꯍꯣꯏ ꯗꯥꯛꯇꯔꯒꯤꯗꯪ ꯀꯩꯅꯣ ꯑꯍꯟ ꯑꯣꯏꯔꯕꯅꯤꯅꯀꯣ ꯃꯅꯥ ꯃꯁꯤꯡ ꯀꯔꯤ ꯀꯔꯥ ꯁꯦꯝꯕ ꯈꯣꯠꯄꯗꯣ ꯍꯥꯏꯗꯤ ꯆꯥꯅꯔꯝ ꯗ꯭ꯔꯒꯗꯤ ꯑꯍꯟ ꯑꯣꯏꯔꯕꯅꯤꯅ ꯍꯦꯟꯖꯜꯂꯛꯀꯗ꯭ꯔ ꯍꯥꯏꯅ ꯄꯈꯠꯇꯅ ꯗꯥꯛꯇꯔꯒꯤ ꯑꯦꯗꯚꯥꯏꯁ ꯃꯇꯨꯡ ꯏꯟꯅ ꯗꯥꯛꯇꯔꯒꯤ ꯍꯤꯗꯥꯛ ꯂꯥꯡꯊꯛ ꯑꯗꯨꯝ ꯆꯥꯡ ꯅꯥꯏꯅ ꯄꯤꯖꯔꯤ
ꯍꯣ ꯌꯥꯝ ꯐꯩ ꯑꯧ ꯍꯣꯁꯄꯤꯇꯂꯥꯏꯁ ꯇꯧꯕ꯭ꯔꯥ ꯅꯠꯇ꯭ꯔꯒ ꯑꯩꯈꯣꯏ ꯄ꯭ꯔꯥꯏꯚꯦꯠ ꯑꯣꯏꯅ ꯑꯗꯨꯝ ꯌꯦꯡꯕꯤꯕ꯭ꯔ ꯀꯨꯃꯥꯏ ꯇꯧꯒꯦ
ꯑ ꯄ꯭ꯔꯥꯏꯚꯦꯠꯇ ꯑꯣꯏꯅ ꯌꯦꯡꯉꯦ
ꯑꯗꯨꯝ ꯉꯥꯍꯥꯛꯇ ꯆꯦꯛꯇ ꯆꯠꯆꯂꯤ ꯍꯥꯏꯇꯥꯔꯦ
ꯍꯣꯏ ꯍꯣꯏ ꯆꯞ ꯃꯥꯟꯅꯩ ꯄ꯭ꯔꯥꯏꯚꯦꯠ ꯑꯣꯏꯔꯁꯨ ꯀꯩꯅꯣ ꯑꯩꯈꯣꯏꯒꯤ ꯍꯣꯁꯄꯤꯇꯥꯜꯗ ꯃꯣꯏ ꯑꯗꯨꯝ ꯂꯣꯏꯅ ꯇ꯭ꯔꯤꯠꯃꯦꯟ ꯇꯧꯗꯣꯏꯅꯤꯀꯣ ꯑꯩꯈꯣꯏ ꯃꯤ ꯂꯩꯖꯗꯕ ꯑꯩꯈꯣꯏꯒꯤ ꯈꯤꯇꯪ ꯊꯨꯅ ꯌꯦꯡꯕꯤꯅꯕ ꯍꯥꯏꯔ ꯍꯥꯏꯗꯤ ꯑꯩꯈꯣꯏ ꯄ꯭ꯔꯥꯏꯚꯦꯠꯇ ꯑꯗꯨꯝ ꯍꯦꯛꯇ ꯄꯨꯁꯟꯅꯔꯦ ꯀꯣ
ꯃꯥꯅꯦ
ꯎꯝ ꯑꯩꯈꯣꯏꯒꯤꯁꯨ ꯑꯅꯥ ꯑꯌꯦꯛ ꯌꯥꯎꯁꯜꯂꯛꯄꯁꯤꯗ ꯃꯊꯥ ꯁꯥ ꯑꯅꯥ ꯑꯌꯦꯛ ꯌꯥꯎꯕꯁꯤꯗꯕꯨ ꯃꯊꯥ ꯑꯗꯨꯝ ꯁꯥꯟꯅꯩ
ꯁꯥꯏ ꯁꯥꯏ ꯎꯝ ꯑꯅꯥ ꯑꯌꯦꯛ ꯁꯤ ꯂꯩꯔꯝꯗ꯭ꯔꯗꯤ ꯐꯒꯗꯧꯅꯤ
ꯎꯝ
ꯅꯍꯥꯟꯋꯥꯏ ꯊ ꯊꯥꯏꯅꯒꯤ ꯚꯤꯝꯒꯤ ꯃꯍꯥꯚꯥꯔꯠꯇ ꯑꯅꯥꯕ ꯂꯩꯕ ꯌꯥꯔꯣꯏ ꯍꯥꯏꯕꯗꯨ ꯑꯗꯨꯃꯥꯏꯅ ꯂꯩꯇ꯭ꯔꯗꯤ ꯐꯥꯗꯧꯕ
ꯑꯗꯣ ꯀꯩꯅꯣ ꯑꯍꯟꯗꯨ ꯅꯠꯇꯅ ꯑꯇꯩꯗꯤ ꯑꯅꯥ ꯑꯌꯦꯛ ꯌꯛ ꯏꯌꯥꯎ ꯌꯥꯎꯗꯦ
ꯑꯧ ꯊꯣꯏꯗꯣꯛꯄ ꯀꯩꯅꯣ ꯇꯧꯗꯦ ꯍꯥꯏꯇꯥꯔꯦ ꯑꯍꯟ ꯑꯍꯟꯁꯤꯗ ꯑꯣꯏꯅ ꯍꯧꯖꯤꯛ ꯍꯧꯖꯤꯛꯀꯤꯗꯤ
ꯍꯧꯖꯤꯛꯇꯤ ꯍꯩ ꯔꯥꯒꯤ ꯃꯇꯝꯅꯤꯅ ꯑꯩꯈꯣꯏꯒꯤ ꯀꯩꯅꯣ ꯑꯉꯥꯡꯁꯤꯡꯁꯨ ꯑꯗꯨꯝ ꯆꯥꯁꯤꯜꯂꯒ ꯐꯤꯚꯔ ꯅꯥꯕ ꯑꯗꯒꯤ ꯃꯁꯥ ꯁꯥꯒꯠꯇꯅ ꯀꯩꯅꯣ ꯇꯧꯅ ꯑꯗꯒꯤ ꯗꯥꯏꯔꯥ ꯗꯥꯏꯁꯦꯟꯇ꯭ꯔꯤ ꯌꯥꯝ ꯇꯧꯅꯩꯀꯣ
ꯍꯣꯏ
ꯑꯗꯣ ꯁꯣꯝꯒꯤ ꯏꯃꯨꯡꯗꯤ ꯌꯥꯎꯗꯕ꯭ꯔꯥ ꯀꯃꯥꯏꯅ ꯇꯧꯏꯤ
ꯑꯧ ꯑꯗꯨꯃꯛꯇꯤ ꯊꯣꯏꯗꯣꯛꯄ ꯌꯥꯎꯗ꯭ꯔꯤ
ꯍꯣꯏ ꯑꯗꯣ ꯑꯩꯈꯣꯏꯅ
ꯌꯥꯎꯗꯕꯁꯨ ꯑꯣꯏꯁꯅꯨꯑꯅ ꯈꯔ ꯆꯦꯛꯁꯤꯟꯅꯀꯣ ꯊꯛꯄ ꯏꯁꯤꯡ ꯁꯤꯡ ꯊꯛꯅꯕ ꯑꯗꯒꯤ ꯑꯩꯈꯣꯏꯅ ꯈꯔ ꯖꯣꯇꯣꯟ ꯈꯔ ꯇꯧꯖ ꯇꯥꯔꯦ ꯂꯥꯏꯅꯥꯁꯤ ꯀꯩꯅꯣ ꯇꯧꯗꯅꯕ ꯍꯥꯏꯗꯅ ꯆꯪꯉꯛꯇꯅꯕ
ꯏꯁꯤꯡ ꯑꯐꯕ ꯆꯤꯟꯖꯥꯛ ꯑꯐꯕ ꯆꯥꯕꯤꯕ ꯎꯝ ꯀꯩꯅꯣ ꯇꯧꯕ꯭ꯔꯣ ꯏꯁꯤꯡꯗꯤ ꯂꯨꯝꯃꯒ ꯊꯛꯄ꯭ꯔꯥ ꯀꯃꯥꯏꯅ ꯇꯧꯋꯤ ꯑꯩꯈꯣꯏ ꯁꯧꯍꯜꯂꯒ ꯕꯣꯏꯜ ꯇꯧꯔꯒ ꯊꯛꯄꯤ ꯀꯃꯥꯏꯇꯧꯋꯤ
ꯑꯩꯈꯣꯏꯁꯦ ꯍꯥꯟꯅꯕꯨꯗꯤ ꯁꯧꯍꯜꯂꯒ ꯁꯨꯝ ꯊꯛꯑꯝꯃꯦ ꯑꯗꯨꯗ ꯁꯨꯝ ꯏꯁꯥꯁꯦ ꯃꯤꯅꯔꯦꯜ ꯃꯥꯡꯉꯑꯦꯅ ꯁꯨꯝ ꯍꯥꯏꯅꯔꯛꯄ ꯄꯗꯨꯘ ꯖꯥꯔꯒꯤ ꯏꯁꯤꯡ ꯃꯣꯏꯅ ꯃꯤꯅꯔꯦꯜ ꯌꯥꯎꯕꯗꯨ ꯑꯣꯏꯅ ꯂꯧꯔꯒ ꯑꯣꯏꯅ ꯁꯤꯖꯤꯟꯅꯔꯦ ꯊꯛꯑꯦ ꯍꯥꯏꯇꯥꯔꯦ
ꯍꯥꯐ ꯄꯀꯦꯠꯂꯣ
ꯑꯧ ꯄꯦꯀꯦꯖꯤꯡꯗꯣ
ꯑꯥ ꯑꯗꯨ ꯑꯗꯨꯅ ꯐ ꯑꯗꯨꯅ ꯑꯗꯨꯝ ꯑꯗꯨ ꯊꯛꯄꯁꯤꯅ ꯍꯛꯆꯥꯡ ꯅꯨꯡꯉꯥꯏꯕ꯭ꯔꯥ ꯏꯁꯥꯗꯗꯤ ꯀꯃꯥꯏꯅ ꯇꯧꯋꯦ ꯑꯗꯨꯝ ꯈꯪꯕꯤꯗꯕ꯭ꯔꯥ
ꯑꯧ ꯅꯨꯡꯉꯥꯏꯌꯦ ꯅꯨꯡꯉꯥꯏꯌꯦ ꯋꯥꯈꯟꯗꯁꯨ ꯂꯩꯔꯦꯀꯣ ꯑꯅꯥꯕꯁꯦ
ꯎꯝ
ꯅꯨꯡꯉꯥꯏꯔꯦ ꯍꯥꯏ ꯇꯥꯏ
ꯑꯣ ꯑꯗꯨ ꯑꯗꯨꯝ ꯑꯗꯨꯝꯕ ꯊꯛꯄꯗꯨꯁꯨ ꯑꯗꯨꯝ ꯏꯁꯥꯖꯨ ꯅꯨꯡꯉꯥꯏꯕ ꯑꯗꯨꯝ ꯀꯩꯅꯣ ꯇꯧꯋꯦ ꯀꯩꯕ ꯍꯜꯂꯣ
ꯏꯁꯥ ꯑꯗꯨꯝ ꯅꯨꯡꯉꯥꯏꯌꯦ ꯍꯜꯂꯣ ꯇꯥꯏꯌꯦ
ꯑꯣ ꯑꯣ
ꯇꯥꯔꯕꯣ
ꯑꯣ ꯇꯥꯔꯦ ꯇꯥꯔꯦ
ꯑꯥꯎ
ꯍꯧꯖꯤꯛꯀꯤ ꯃꯇꯝꯗꯗꯤ ꯑꯩꯈꯣꯏꯒꯤ ꯀꯩꯅꯣ ꯁꯤꯡꯁꯤꯅ ꯗꯥꯛꯇꯔ ꯁꯤꯡꯁꯤꯅ ꯏꯁꯤꯡꯖꯦ ꯑꯩꯈꯣꯏꯒꯤ ꯊꯛꯅꯕ ꯏꯁꯤꯡꯁꯦ ꯌꯥꯝ ꯃꯔꯨ ꯑꯣꯏꯅ ꯑꯩꯈꯣꯏꯒꯤ ꯁꯤꯗꯩꯁꯤꯅꯤꯁꯤꯗ ꯊꯛꯅꯕ ꯏꯁꯤꯡꯁꯤꯗꯩꯁꯤꯗ ꯌꯥꯝ ꯆꯦꯛꯁꯤꯟꯅ ꯆꯦꯛꯁꯤꯟꯅꯕ ꯑꯦꯗꯚꯥꯏꯁꯁꯤ ꯀꯩꯅꯣ ꯈꯨꯗꯤꯡꯃꯛꯀꯤ ꯍꯣꯏ ꯍꯣꯁꯄꯤꯇꯥꯜ ꯑꯣꯔ ꯀꯩꯅꯣ ꯈꯨꯗꯤꯡꯃꯛꯀꯤ ꯂꯣꯏꯅꯃꯛ ꯑꯦꯗꯚꯥꯏꯁꯁꯦ ꯄꯤꯔꯛꯑꯦꯕ
ꯎꯝ
ꯑꯩꯈꯣꯏꯅ ꯑꯗꯨꯒꯨꯝꯕ ꯏꯁꯤꯡꯁꯦ ꯑꯩꯈꯣꯏꯅ ꯖꯥꯔ ꯂꯩꯕꯒꯤ ꯑꯗꯩ ꯄꯦꯀꯦꯖꯤꯡ ꯂꯩꯕꯒꯤ ꯈꯨꯗꯣꯡꯆꯥꯥꯕ ꯂꯩꯇ꯭ꯔꯁꯨ ꯑꯩꯈꯣꯏ ꯌꯥꯔꯤꯈꯩ ꯏꯁꯤꯡꯁꯦ ꯂꯨꯝꯃꯒ ꯊꯛꯄꯤꯕꯀꯣ
ꯎꯝ
ꯑꯥ ꯑꯗꯨ ꯃꯌꯥꯝꯁꯨ ꯑꯩꯈꯣꯏꯅ ꯑꯦꯋꯥꯔ ꯑꯣꯏꯅꯕ ꯑꯩꯈꯣꯏꯅ ꯍꯥꯏꯕ ꯑꯃ ꯃꯊꯧ ꯇꯥꯏ
ꯃꯥꯅꯦ
ꯑꯗꯨ ꯏꯁꯤꯡ ꯃꯥꯏꯁꯤꯡꯒꯤꯗꯤ ꯑꯗꯨꯋꯥꯏꯗꯗꯤ ꯑꯋꯥꯠꯄꯒꯤ ꯀꯩꯅꯣ ꯂꯩꯇꯕ꯭ꯔꯥ ꯀꯃꯥꯏꯅ ꯇꯧꯋꯤ
ꯏꯁꯤꯡ ꯃꯁꯤꯡ ꯍꯧꯖꯤꯛ ꯍꯧꯖꯤꯛꯀꯤꯗꯤ ꯌꯥꯝ ꯅꯨꯡꯉꯥꯏꯔꯦ ꯑꯩꯈꯣꯏꯒꯤ ꯁꯥꯏꯁꯤ ꯅꯍꯥꯟꯋꯥꯏꯗꯤ ꯏꯁꯤꯡꯒꯤ ꯇꯣꯇꯤ ꯇꯤ ꯐꯪꯕꯒꯤ ꯑꯋꯥꯕꯁꯦ ꯈꯔ ꯂꯩꯔꯝꯃꯦ ꯇꯣꯊꯤ ꯐꯪꯗꯗꯅ ꯑꯗꯣ ꯍꯧꯖꯤꯛꯀꯥꯟꯗꯤ ꯇꯣꯇꯤꯁꯦ ꯃꯔꯥꯡ ꯀꯥꯏꯅ ꯑꯗꯨꯝ ꯐꯪꯉꯦ ꯍꯥꯏꯇꯥꯔꯦ ꯇꯥꯔꯦ ꯑꯗꯨꯅ ꯍꯧꯖꯤꯛ ꯇꯤ ꯏꯁꯤꯡꯒꯤ ꯑꯋꯥꯕꯁꯦ ꯂꯩꯇꯔꯦ
ꯑꯥ ꯑꯗꯨꯗꯤ ꯑꯥ ꯌꯥꯝ ꯅꯨꯡꯉꯥꯏꯔꯦ ꯍꯧꯖꯤꯛ ꯑꯩꯈꯣꯏꯅ ꯍꯤꯡꯕꯗ ꯆꯪꯉꯤꯁꯦ ꯃꯩ ꯏꯁꯤꯡ ꯅꯨꯡꯁꯤꯠ ꯍꯥꯏꯅꯔꯤꯕꯅꯤꯀꯣ ꯑꯗꯣ ꯃꯐꯝ ꯑꯃꯗꯗꯤ ꯑꯥ ꯏꯁꯤꯡꯒꯤ ꯑꯋꯥꯕ ꯃꯥꯌꯣꯛꯅꯕ ꯌꯥꯝꯅ ꯃꯥꯏꯌꯣꯛ ꯃꯥꯏꯌꯣꯛꯅꯕ ꯖꯒꯥ ꯖꯒꯥꯁꯨ ꯍꯧꯖꯤꯛ ꯌꯥꯎꯗꯕ ꯅꯠꯇꯦ ꯑꯗꯨꯝ ꯌꯥꯎꯔꯤꯕ
ꯃꯥꯅꯦ
ꯑꯥ ꯁꯣꯝꯒꯤ ꯂꯩꯀꯥꯏꯗꯤ ꯏ ꯏꯁꯤꯡꯒꯤ ꯑꯋꯥꯕꯗꯤ ꯂꯩꯇ꯭ꯔꯦꯕꯀꯣ
ꯑꯧ